ꯍꯜꯂꯣ
ꯑ ꯇꯥꯏꯔꯤꯕꯣ ꯀꯧꯕ꯭ꯔꯣ
ꯍꯣꯏ
ꯑꯣ
ꯑ ꯑꯩꯁꯦ ꯀꯩꯅꯣ ꯍꯜꯂꯝꯕꯅꯦ ꯂꯝꯕꯤꯗ ꯂꯩꯔꯝꯕꯅꯦ ꯑꯦ ꯇꯤ ꯑꯦꯝꯗ ꯀꯣꯏꯔꯛꯑꯝꯕꯅꯦ
ꯑꯥ ꯀꯩ ꯂꯩꯔꯨꯒꯦ
ꯑ ꯅꯠꯇꯦꯗ ꯁꯨꯝ ꯀꯩꯅꯣ ꯄꯩꯁꯥ ꯈꯔ ꯂꯧꯊꯣꯛꯀꯦꯅ ꯁꯨꯝ ꯂꯥꯛꯑꯝꯕꯅꯦ
ꯑꯁ ꯏ ꯆꯗꯤ ꯁꯠꯊꯛꯄ ꯋꯥꯔꯤ ꯉꯥꯛꯇ ꯉꯥꯏꯔꯦꯀꯣ
ꯑꯣ ꯅꯠꯇꯦ ꯅꯠꯇꯦ ꯑꯣꯏ ꯑꯩꯒꯤ ꯅꯠꯇꯦ ꯑꯩꯈꯣꯏ ꯐꯦꯃꯤꯂꯤ ꯃꯦꯝꯕꯔ ꯑꯃꯒꯤ ꯆꯠꯄꯤꯔꯛꯑꯣꯅ ꯆꯠꯀꯦ ꯇꯧꯕꯅꯤ
ꯑ ꯑꯩꯈꯣꯏꯅ ꯁꯣꯝꯅ ꯃꯤꯒꯤꯗ ꯄꯤꯊꯣꯛꯅꯤꯡꯉꯥꯏ ꯀꯣꯛ ꯁꯥꯔꯤꯉꯩꯗ ꯅꯣꯏꯅ ꯅꯣꯛ ꯊꯣꯛꯄ ꯋꯥꯔꯤ ꯉꯥꯛꯇ ꯇꯧꯔꯤꯀꯣ ꯕꯦꯡꯁꯦ ꯍꯔꯥꯎꯔꯝꯂꯣꯏꯅꯦ
ꯑꯣ ꯆꯨꯝꯃꯤ ꯆꯨꯝꯃꯤ ꯕ꯭ꯔꯣꯅ ꯍꯥꯏꯔꯤꯗꯣ ꯑꯆꯨꯝꯕꯅꯤ ꯂꯣꯏꯌꯦ ꯅꯣꯡꯗꯤ ꯆꯨꯗꯦ ꯃꯪꯗꯤ ꯃꯪꯉꯤ ꯍꯥꯏꯇꯥꯔꯦꯅꯦꯀꯣ
ꯑꯥ ꯏ ꯑꯩꯈꯣꯏꯔꯣꯝꯗꯗꯤ ꯑ ꯅꯣꯡ ꯆꯨꯕꯅ ꯂꯣꯏꯔꯦꯍꯦ
ꯈꯔ ꯈꯥꯏꯔꯛꯑꯣ ꯁꯨꯈꯥꯏ ꯍꯥꯏꯔꯛꯇꯦ ꯕ꯭ꯔꯣꯅ ꯇꯜꯂꯦꯗ ꯕ꯭ꯔꯣ ꯑꯗꯨꯝ ꯐꯥꯖꯤꯜꯂ ꯊꯝꯃꯕ ꯀꯩꯅꯣ
ꯑꯩꯈꯣꯏꯔꯣꯝꯗꯅ ꯅꯣꯡꯁꯤ ꯄꯦꯟꯂꯛꯂꯦꯗ ꯅꯣꯡꯃꯇꯁꯅꯨ ꯊꯕꯛ ꯆꯠꯄ ꯁꯨꯛꯌꯥ ꯌꯥꯗꯔꯤꯅꯤ
ꯑꯩꯈꯣꯏꯗꯗꯤ ꯅꯣꯡ ꯋꯥꯠꯇꯅ ꯂꯧ ꯍꯧꯕ ꯌꯥꯗ ꯂꯩꯔꯦꯅꯦꯕ꯭ꯔꯣ ꯕ꯭ꯔꯣ ꯈꯔ ꯊꯥꯕꯤꯔꯛꯑꯣꯅꯦ ꯌꯥꯔꯗꯤ ꯕ꯭ꯔꯣꯍꫭꯏ ꯆꯠꯊꯣꯛ ꯆꯠꯁꯤꯟ ꯇꯧꯕꯗꯁꯨ ꯅꯨꯡꯉꯥꯏꯅꯕ
ꯅꯣꯡꯁꯦ ꯁꯤꯔꯣꯝꯗ ꯆꯨ ꯁꯤꯔꯣꯝꯗ ꯆꯨꯅꯨ ꯍꯥꯏꯕ ꯑꯩꯅ ꯑꯦꯗꯖꯁ ꯇꯧꯕ ꯌꯥꯔꯝ꯭ꯔꯗꯤꯀꯣ
ꯑꯦ ꯕ꯭ꯔꯣꯟ ꯍꯦꯛꯇ ꯍꯥꯏ ꯕ꯭ꯔꯣꯟ ꯍꯦꯛꯇ ꯍꯥꯏꯒꯗꯧꯕꯅꯦ ꯅꯣꯏ ꯁꯤꯗ ꯂꯩꯕꯩ ꯃꯇꯝ ꯍꯦꯂꯦ ꯆꯂꯣ ꯁ ꯇꯠꯗ ꯑꯃꯨꯛ ꯆꯠ ꯈ꯭ꯔꯣꯅ ꯕ꯭ꯔꯣꯅ ꯍꯥꯏꯒꯗꯧꯅꯤꯅꯦ ꯑꯥ
ꯑꯗꯨꯅꯠ ꯑꯗꯨ ꯅꯠꯇꯗꯤ ꯕ꯭ꯔꯣ ꯂꯥꯛꯑꯔꯣꯏꯅꯦ
ꯎꯝ ꯑꯗꯨꯅꯤ ꯑꯩꯅ ꯍꯥꯏꯕ ꯇꯥꯔꯦꯅꯦ ꯑꯗꯨꯗꯤ
ꯍꯥꯏꯗꯧꯅꯦꯕ꯭ꯔꯣ ꯑꯩꯈꯣꯏ ꯏꯇꯥꯎ ꯇꯝꯒꯤ ꯏꯇꯥꯎꯒꯤ ꯑꯃ ꯥꯉꯥꯏ ꯂꯩꯔ ꯑꯗꯨꯕꯅꯦ ꯅꯣꯏ ꯁꯤꯗ ꯀꯨꯏꯅꯦ ꯂꯩꯔꯅꯨ ꯄꯟꯊꯔꯅꯨꯅ ꯍꯥꯏꯒꯗꯧꯅꯤꯅꯦ
ꯑꯥ ꯑꯗ ꯁꯦꯡꯕ ꯅꯣꯏꯔꯣꯝꯗꯤ ꯅꯣꯡ ꯆꯨꯗꯕ ꯀꯌꯥ ꯀꯨꯏꯈꯒꯦ
ꯀꯨꯏꯔꯦ ꯕ꯭ꯔꯣ ꯀꯨꯏꯔꯦ ꯅꯣꯡ ꯇꯥꯏꯌꯦꯕꯀꯣ
ꯑꯥ
ꯇꯥꯔꯒꯁꯨ ꯌꯥꯝ ꯀꯨꯏꯅ ꯇꯥꯗꯦ ꯉꯥꯏꯍꯥꯛ ꯇꯥꯔꯒ ꯇꯣꯛꯄ ꯍꯥꯏꯗꯤ ꯇꯨꯡꯅ ꯇꯥꯕ ꯍꯥꯏꯕ ꯑꯃ ꯂꯩꯗꯅꯕ꯭ꯔꯣ ꯍꯥꯏꯗꯤ ꯂꯩꯕꯥꯛ ꯆꫭꯠꯅ ꯇꯥꯕ ꯍꯥꯏꯕ ꯑꯃ ꯂꯩꯗꯅ
ꯑꯁ ꯑꯩꯈꯣꯏꯔꯣꯝꯗꯗꯤ ꯂꯣꯏꯔꯦ
ꯑꯈꫭꯏꯗꯗꯤ ꯌꯥꯗ꯭ꯔꯦ ꯑꯗꯨꯅ ꯂꯧ ꯂꯧ ꯍꯣꯡꯕ ꯌꯥꯗꯗꯅ ꯍꯧꯖꯤꯛ ꯌꯥꯝꯅ ꯃꯆꯥ ꯁꯥꯟꯅꯔꯦ ꯑꯩꯈꯣꯏ ꯁꫭꯏꯗ
ꯑꯥ
ꯑꯗꯨꯅ ꯕ꯭ꯔꯣꯅ ꯌꯥꯔꯒꯗꯤ ꯈꯥ ꯊꯥꯗꯣꯔꯛꯑꯣ
ꯊꯥꯒꯠꯀꯦ ꯊꯥꯒꯠꯀꯦ ꯆꯦꯗꯣ ꯑꯣꯏꯅ ꯏꯁꯤꯜꯂꯒ ꯗꯛ ꯅꯝꯁꯤꯜꯂꯗꯤ ꯂꯣꯏꯔꯦꯗꯅ
ꯑꯥ
ꯆꯨꯗ꯭ꯔꯗꯤ ꯈꯪꯗ꯭ꯔꯦ
ꯃꯥꯅꯦ ꯃꯥꯅꯦ
ꯕ꯭ꯔꫭ ꯍꫭꯏꯔꫭꯝꯒꯤꯗꯨꯗꯤ ꯂꯧ ꯅꯨꯡꯁꯤ ꯑꯗꯨꯗꯤ ꯂꯣꯏꯔꯝꯗꯧ ꯃꯥꯜꯂꯦ ꯂꫭꯏ ꯍꯧꯅꯔꯝꯃꯅꯤ
ꯍꯧ ꯃꯤ ꯈꯔꯗꯤ ꯂꯣꯏꯕ ꯂꯩꯔꯦ
ꯑꯥ
ꯑꯇꯩ ꯑꯅꯝꯕ ꯂꯣꯏꯗ꯭ꯔꯤꯗ
ꯑꯣ ꯑꯅꯝꯕ ꯂꯣꯏꯗ꯭ꯔꯤꯕ
ꯍꯣꯏ ꯊꯦꯡꯅ ꯍꯧꯔꯛꯄꯩꯀꯣ
ꯑꯣ ꯍꯣꯏ ꯂꯧ ꯂꯧꯕꯨꯗꯤ ꯍꯧꯅꯔꯦ
ꯎꯝ
ꯑꯗꯨꯒ ꯀꯩꯅꯣ ꯇꯧꯕ ꯑꯥ ꯀꯩ ꯍꯥꯏꯅꯤ ꯏꯁꯤꯡ ꯌꯥꯎꯗꯕꯒꯤ ꯌꯥꯗꯕꯗꯣ ꯈꫭꯏꯗꯤ ꯂꯣꯏ ꯈꫭꯏꯅꯏꯔꯦꯕꯀꯣ
ꯎꯝ
ꯑꯗꯨꯒ ꯐꯧ ꯍꯨꯟꯕꯗꯣ ꯑꯗꯨ ꯌꯥꯗ ꯂꯩꯔꯕ ꯏꯁꯤꯡ ꯋꯥꯠꯄꯒꯤ
ꯑꯩꯈꯣꯏꯁꯤꯅ ꯐꯧ ꯊꯦꯡꯂꯛꯄꯁꯤꯅ ꯀꯔꯤ ꯍꯥꯏꯗꯤ ꯏꯔꯥꯡꯅꯀꯣ
ꯑꯥ
ꯑꯗꯨꯅ ꯊꯥꯎ ꯅꯨꯡ ꯀꯔꯤ ꯄ꯭ꯔꯣꯕ꯭ꯂꯦꯝ ꯑꯗꯨ ꯑꯗꯥ ꯂꯩꯕꯗꯨ ꯇ꯭ꯔꯥꯟꯁꯄꯣꯔꯇꯦꯁꯟ ꯌꯥꯗꯕꯒꯤ
ꯑꯥ
ꯑꯗꯨꯅ ꯊꯦꯡꯅꯈ꯭ꯔꯕꯅꯤꯅꯦ
ꯑꯣ ꯑꯁ ꯑꯩꯈꯣꯏꯅ ꯑꯗꯨꯝꯕꯗꯤ ꯂꯣꯏꯅ ꯂꯩꯔꯒ ꯏꯁꯤꯡ ꯋꯥꯠ
ꯎꯝ ꯑꯗꯨꯅꯤ ꯅꯣꯏꯔꯣꯝꯗꯅ ꯏꯁꯤꯡ ꯋꯥꯠꯄ ꯑꯩꯈꯣꯏꯔꯣꯝꯅ ꯀꯩꯅꯣꯝꯃ ꯋꯥꯠꯄ
ꯑꯣ ꯑꯣ ꯑꯋꯥꯠꯄꯗꯣ ꯑꯩꯈꯣꯏꯅ ꯑꯋꯥꯠꯄꯗꯣ ꯃꯦꯟꯅꯔꯁꯦ ꯑꯗꯨ ꯑꯣꯏꯔꯒꯅ ꯕ꯭ꯔꯣꯒꯤꯅ ꯑꯩꯈꯣꯏ ꯕ꯭ꯔꯣꯅ ꯕ꯭ꯔꯣꯒꯤ ꯑꯋꯥꯠꯄꯗꯣ ꯑꯩꯈꯣꯏ ꯊꯥꯔꯛꯑꯒꯦ
ꯎꯝ ꯀꯩ ꯏꯟꯁꯥꯡ ꯆꯥꯔꯒꯦ ꯉꯁꯤꯗꯤ
ꯉꯁꯤꯁꯦ ꯕ꯭ꯔꯣ ꯆꯝꯐꯨꯠ ꯇꯧꯔꯦ ꯑꯌꯨꯛꯇꯤ
ꯑꯝ
ꯅꯨꯡꯗꯥꯡꯒꯤꯗꯤ ꯁꯦꯝ ꯁꯥꯗ꯭ꯔꯤ ꯕ꯭ꯔꯣ
ꯑꯥ ꯑꯁꯥꯕ ꯈꯔ ꯈꯤꯇꯪ ꯌꯥꯁꯜꯂꯗꯤ ꯂꯣꯏꯔꯤꯅꯦ
ꯍꯥꯥ
ꯑꯁꯥꯕ ꯈꯤꯇꯪ ꯈꯤꯇꯪ ꯌꯥꯎꯁꯜꯂꯗꯤ ꯂꯣꯏꯔꯦ ꯌꯣꯠꯄ ꯈꯔ ꯅꯨꯡꯉꯥꯏꯅꯕ
ꯕ꯭ꯔꯣ ꯍꯣꯏꯗꯤ ꯀꯩ ꯃꯊꯦꯜ ꯇꯧꯔꯒꯦ
ꯉꯁꯤꯗꯤ ꯑꯁ ꯆꯝꯊꯣꯡ ꯑꯣꯏꯅ ꯇꯧꯕ ꯇꯥꯔꯦ
ꯑꯣ ꯕ꯭ꯔꯣ ꯍꯣꯏ ꯑꯆꯝꯕ ꯇꯧꯔꯒꯦꯕ
ꯑꯝ ꯏꯃꯨꯡ ꯃꯅꯨꯡꯁꯤꯡꯅ ꯀꯔꯤ ꯀꯔꯤꯔ ꯁꯦꯝꯅꯕꯗꯣ ꯑꯗꯨꯝ ꯄꯪꯆꯥ ꯆꯥꯔꯕꯅꯤ
ꯑꯣ ꯕ꯭ꯔꯣꯍꯣꯏꯗꯤ ꯁꯥꯒꯗꯤ ꯆꯥꯗ꯭ꯔꯣ ꯅꯣꯡ ꯇꯥꯕꯅꯤꯅ ꯈꯔ ꯆꯥꯅꯤꯡꯗ꯭ꯔꯅꯦ
ꯆꯥꯕꯁꯤ ꯆꯥꯕꯁꯤ ꯄꯦꯟꯕ ꯁꯨꯞ ꯅꯥꯏ ꯅꯥꯏꯗ꯭ꯔꯤꯅꯦ ꯆꯥꯔꯤꯈꯩ ꯑꯗꯨꯝ ꯆꯪꯅꯕꯅꯤꯅꯦ
ꯃꯥꯅꯦ ꯃꯥꯅꯦ ꯆꯍꯤ ꯃꯇꯥꯡꯁꯤꯅꯅꯦ
ꯎꯝ
ꯅꯍꯥꯛ ꯅꯍꯥ ꯑꯣꯏꯔꯗꯤ ꯈꯔ ꯆꯥꯕ ꯌꯥꯕꯅꯦꯕ
ꯑꯃꯗꯨꯅꯤ
ꯕ꯭ꯔꯣꯗꯤ ꯀꯌꯥꯝ ꯁꯛ ꯈꯪ
ꯀꯩ ꯍꯥꯏꯕ
ꯑ ꯕ꯭ꯔꯣꯗꯤ ꯀꯌꯥꯝ ꯁꯛꯈꯪ ꯃꯥꯏꯈꯪꯅꯔꯒꯦ
ꯍꯥ
ꯕ꯭ꯔꯣꯗꯤ ꯑ ꯀꯌꯥꯝ ꯍꯥꯏꯗꯤ ꯁꯛ ꯑꯇꯣꯞꯄ ꯈꯪꯅꯕ ꯀꯌꯥꯝ ꯌꯥꯎꯔꯒꯦꯕ
ꯈꯪꯅꯕ ꯍꯥꯏꯕꯁꯦ ꯌꯥꯝꯗꯦꯗ ꯇꯔꯥ ꯀꯨꯟ ꯉꯥꯛꯛꯇ ꯉꯥꯏꯔꯤꯅꯦ
ꯌꯥꯏ ꯀꯩꯅꯣ ꯕ꯭ꯔꯣ ꯅꯣꯡꯃꯒꯤ ꯇꯔꯥꯗꯣ ꯁꯥꯟꯅꯔꯗꯤ ꯌꯥꯔꯦ ꯀꯩꯅꯣ ꯕ꯭ꯔꯣ
ꯑꯥ
ꯁꯥꯟꯅꯕꯕꯨ ꯉꯝꯕ꯭ꯔꯣ ꯂꯣꯏꯅ ꯕ꯭ꯔꯣ
ꯅꯨꯄꯥ ꯍꯥꯏꯔꯤꯁꯤ ꯆꯥꯝꯃꯒꯤ ꯃꯄꯨꯅꯤꯅ ꯑꯦꯗꯖꯥꯁ ꯇꯧꯕ ꯇꯥꯔꯦꯗꯅ
ꯌꯥꯝ ꯆꯨꯝꯕ ꯋꯥꯐꯝꯅꯤ
ꯑꯥ ꯅꯨꯄꯥ ꯍꯥꯏꯒꯤ ꯆꯥꯝꯃꯒꯤ ꯃꯄꯨꯅꯤꯅ
ꯃꯥꯅꯦ ꯃꯥꯅꯦ ꯆꯥꯝꯃꯒꯤ ꯃꯄꯨꯗꯣ ꯑꯣꯏꯍꯜꯂꯦꯕ ꯅꯠꯇ꯭ꯔꯥ
ꯑꯥ ꯑꯗꯨꯗꯤ ꯑꯗꯖꯁ ꯇꯧꯕ ꯉꯝꯗ꯭ꯔꯦ ꯍꯌꯦꯡ ꯀꯅꯥ ꯈꯪ ꯂꯥꯛꯇꯧꯔꯤꯕ ꯄ꯭ꯔꯣꯕ꯭ꯂꯦꯝ ꯃꯌꯥꯝꯗꯣ ꯑꯦꯗꯖꯁ ꯇꯧꯗꯧꯕ ꯩ ꯇ꯭ꯔꯦꯅꯤꯡ ꯇꯧꯔꯤꯅꯤꯅꯦ
ꯑꯣ ꯆꯨꯝꯃꯤ ꯆꯨꯝꯃꯤ ꯕ꯭ꯔꯣꯅ ꯍꯥꯏꯗꯣ ꯌꯥꯝꯅ ꯆꯨꯝꯕ ꯋꯥꯐꯝꯅꯤ ꯕ꯭ꯔꯣ ꯑꯩꯒꯤ ꯀꯩꯅꯣꯗꯤ ꯇꯧꯕ꯭ꯔꯣ ꯍꯧꯖꯤꯛꯀꯤ ꯅꯣꯡ ꯅꯨꯡ ꯇꯥꯕꯅꯤꯅ ꯃꯩ ꯅꯨꯡꯗꯤ ꯌꯥꯝ ꯀꯟꯅ ꯅꯨꯡꯉꯥꯏꯔꯝꯗꯧ ꯃꯥꯟꯗꯦ ꯑꯗꯨꯗꯤ
ꯃꯩꯕꯨꯗꯤ ꯂꯥꯛꯄꯨꯗꯤ ꯂꯥꯛꯑꯦ ꯑꯗꯨꯕꯨ ꯍꯦꯛ ꯅꯣꯡꯆꯨꯔꯗꯤ ꯃꯤꯅꯤꯠ ꯃꯉꯥ ꯇꯔꯥꯒꯨꯝ ꯍꯦꯛꯇ ꯃꯨꯠꯄ
ꯑꯣ
ꯑꯩ ꯑꯩꯈꯣꯏꯔꯣꯝꯒꯤ ꯏꯂꯦꯛꯇ꯭ꯔꯤꯛꯁꯤꯇꯤꯁꯤ ꯏꯁꯤꯡ ꯆꯣꯠꯄ ꯌꯥꯗꯕꯩꯅꯤꯕ
ꯃꯥꯅꯦ ꯃꯥꯅꯦ ꯑꯗꯁꯨ ꯑꯗꯨꯒꯨꯝꯕꯁꯨ ꯂꯩꯔꯝꯒꯅꯤ ꯕ꯭ꯔꯣꯁ ꯍꯥꯏꯗꯤ ꯆꯤꯡ ꯅꯨꯡꯁꯨ ꯃꯌꯥꯝ ꯂꯩꯕꯅꯤꯅꯀꯣ ꯑꯥ ꯑꯗꯨꯝꯕꯁꯨ ꯂꯩꯔꯝꯒꯅꯤ
ꯑꯗꯨ ꯅꯣꯏꯔꯣꯝꯗꯤ ꯀꯃꯥꯏꯟ ꯇꯧꯒꯦ
ꯎꯝ ꯑꯣ ꯑꯩꯈꯣꯏ ꯂꯣꯏ ꯆꯞ ꯃꯥꯟꯅꯩ ꯌꯥꯝ ꯀꯨꯅ ꯅꯣꯡ ꯇꯥꯗꯕꯅꯤꯅ ꯃꯩꯗꯤ ꯑꯗꯨꯝ ꯍꯣꯏ ꯆꯥꯡ ꯅꯥꯏꯅꯗꯤ ꯑꯗꯨꯝ ꯂꯥꯛꯑꯦ
ꯎꯝ
ꯑꯥ ꯈꯇꯪ ꯑꯈꯥꯛ ꯑꯔꯥꯎ ꯌꯥꯎꯔꯒꯅ ꯍꯣꯏ ꯉꯍꯥꯛꯇꯤ ꯑꯗꯨꯝ ꯃꯨꯠꯂꯦ ꯑꯗꯣ ꯌꯥꯝ ꯇꯣꯏꯅꯗꯤ ꯃꯨꯠ ꯇꯦ ꯍꯣꯏ ꯅꯣꯡ ꯅꯨꯡ ꯇꯥꯗꯕꯅꯤꯅ ꯌꯥꯝ ꯇꯣꯏꯅꯗꯤ ꯀꯣ
ꯎꯝ
ꯑꯗꯨꯝ ꯍꯧꯖꯤꯛ ꯃꯩ ꯑꯗꯨꯝ ꯆꯥꯡ ꯅꯥꯏꯅ ꯂꯥꯛꯏ ꯍꯥꯏꯇꯥꯔꯦ ꯍꯣꯏ ꯃꯩ ꯕ꯭ꯔꯣꯅ ꯍꯥꯏꯗꯨ ꯆꯄꯇꯤ ꯃꯥꯟꯩ ꯑꯈꯣꯏꯖꯨ ꯅꯣꯡ ꯇꯥꯔꯒꯗꯤ ꯑꯈꯣꯏꯖꯨ ꯃꯨꯠꯂꯤ
ꯑꯥ
ꯑꯗꯣ ꯅꯣꯡ ꯇꯥꯗꯕꯅꯤꯅ ꯑꯗꯨꯝ ꯍꯧꯖꯤꯛ ꯐꯥꯎꯒꯤꯗꯤ ꯑꯗꯨꯝ ꯆꯥꯡ ꯅꯥꯏꯅ ꯂꯥꯛꯏ ꯑꯗꯨꯝ ꯅꯨꯡꯉꯥꯏꯔꯤ ꯍꯥꯏꯇꯥꯔꯦ ꯕ꯭ꯔꯣ
ꯀꯩꯒꯤꯔ ꯑꯩ ꯑꯩ ꯑꯩꯁꯤꯅꯀꯣ ꯅꯍꯥꯟꯗꯗꯤ ꯇꯨ ꯊꯥꯎꯖꯟ ꯀꯌꯥꯗꯔ ꯁꯤ ꯑꯩꯈꯣꯏ ꯃꯅꯤꯄꯨꯔꯤ ꯉꯥꯡꯕꯖꯦ ꯑꯩꯗꯤ ꯐꯥꯖꯅ ꯇꯧꯔꯝꯕꯅꯦꯕ
ꯑꯥ
ꯗꯦꯂꯤꯗ ꯆꯍꯤ ꯇꯔꯥꯃꯨꯛ ꯂꯩꯔꯨꯕꯗ ꯀꯔꯤꯔ ꯂꯥꯛ ꯄꯥꯛ ꯉꯥꯡꯂꯨꯨꯗꯤ ꯏꯈꯣꯏ ꯈꯣꯏꯔꯤꯅꯦ ꯀꯔꯤꯔ ꯈꯪꯗ꯭ꯔꯤꯅꯦ
ꯑꯣ ꯑꯗꯨꯗꯤ ꯗꯦꯂꯤꯒꯤ ꯀꯩꯅꯣ ꯆꯪꯒ꯭ꯔꯥꯕ ꯖꯥꯠꯂ
ꯈꯪꯗꯦꯅꯦ ꯋꯥ ꯍꯥꯏꯕꯁꯤ ꯂꯣꯟ ꯍꯥꯏꯕꯗꯤ ꯉꯥꯡꯗꯗꯤ ꯑꯗꯨꯝ ꯀꯥꯎꯋꯦ ꯍꯥꯏꯗꯨ ꯆꯨꯝ ꯃꯥꯜꯂꯤꯅꯦ ꯈꯪꯕꯨꯗꯤ ꯈꯪꯕ ꯉꯥꯡꯊꯣꯛꯄꯗ ꯀꯩꯅꯣ ꯈꯔ ꯋꯥꯠꯄ
ꯑꯣ ꯕ꯭ꯔꯣ ꯈꯣꯟꯖꯦꯜ ꯑꯗꯨꯝ ꯐꯖꯩ ꯀꯩꯅꯣ ꯀꯩꯁꯨ ꯊꯣꯏꯗꯣꯛꯄ ꯇꯧꯗꯦ
ꯍꯥꯏꯕꯗꯤ ꯂꯩꯗꯅ
ꯑꯗꯨꯝ ꯌꯥꯏ ꯀꯩꯗꯧꯔꯒꯦ ꯑꯣ ꯍꯣꯏ ꯑꯗꯨꯕꯨꯗꯤ ꯕ꯭ꯔꯣ ꯀꯩꯅꯣ ꯇꯧꯔꯝꯕꯒꯤ ꯗꯤꯂꯤꯗ ꯂꯩꯕꯩ ꯑꯣꯏꯔꯝꯕꯖꯨ ꯌꯥꯏ
ꯑꯗꯨꯗ ꯌꯥꯗ꯭ꯔꯦꯅꯦ ꯑꯁ ꯃꯇꯝ ꯁꯝ ꯁꯨꯝ ꯉꯥꯛꯅꯒ꯭ꯔꯗꯤ ꯑꯗꯨꯝ ꯄꯤꯀꯞꯇꯤ ꯇꯧꯔꯅꯤꯅ ꯇꯥꯕ꯭ꯔꯣ? ꯍꯜꯂꯣ ꯍꯜꯂꯣ ꯍꯜꯂꯣ ꯍꯜꯂꯣ
ꯑꯥ ꯇꯥꯕ꯭ꯔꯣ ꯕ꯭ꯔꯣ
ꯑꯥ ꯇꯥꯏ ꯇꯥꯏ ꯅꯪ ꯈꯣꯟꯖꯦꯜ ꯇꯥꯗꯕꯗꯨꯗ
ꯍꫭꯏ ꯐꯣꯟ ꯑꯃꯥ ꯂꯥꯛꯁꯜꯕ ꯌꯨꯝꯗꯒꯤ ꯑꯗꯨꯒꯤ꯫ ꯌꯥꯗ ꯇꯧꯕꯅꯤ ꯕ꯭ꯔꯣ ꯁꯥꯎꯕ ꯌꯥꯗꯦ ꯈꯤꯇꯪ ꯗꯤꯁꯇꯕ ꯇꯧꯔꯦ ꯕ꯭ꯔꯣ꯫
ꯌꯧꯗꯧ ꯋꯥꯠꯂꯤꯕ꯭ꯔꯣ꯫
ꯑ ꯑꯉꯥꯡ ꯄꯨꯌꯦ ꯌꯧꯕꯩꯗꯤ ꯀꯨꯏꯍꯧ ꯌꯥꯝ ꯂꯥꯞꯇ꯭ꯔꯦ ꯕ꯭ꯔꯣ ꯑꯩꯅ_ _ ꯑꯦ ꯇꯤꯝꯗ ꯆꯪꯉꯒ ꯑꯗꯨ ꯆꯪ ꯂꯣꯏꯔꯒꯗꯤ ꯀꯨꯏꯔ ꯀꯨꯏꯔꯔꯣꯏ ꯌꯨꯝ ꯌꯧꯔꯅꯤ ꯍꯥꯏꯇꯥꯔꯦ ꯑꯩꯅ꯫ ꯑꯦ ꯇꯤꯝꯗ ꯁꯨꯝ ꯂꯩꯔꯝꯕꯅꯦ ꯃꯤ ꯉꯥꯏꯕ ꯑꯣꯏꯅ꯫ ꯑꯗꯨꯗꯤ ꯕ꯭ꯔꯣ ꯕ꯭ꯔꯣꯅ ꯊꯣꯡꯕ ꯁꯥꯗꯣ ꯑꯈꯣꯏꯁꯖꯨ ꯅꯣꯡ ꯐꯥꯗꯣꯛ ꯆꯥꯕ ꯌꯥꯏꯅꯀꯣ꯫
ꯅꯣꯡꯃ ꯄꯨꯟꯖꯤꯅꯦ ꯑꯁ‌ꯦꯡꯕ ꯑꯩꯖꯨ ꯑꯝ ꯀ꯭ꯋꯥꯇꯔꯗ_ _ ꯂꯥꯛꯇꯕ ꯀꯨꯏꯔꯦ ꯑꯗꯨꯗ ꯆꯤꯡꯗꯨꯗ ꯂꯩꯕꯗꯨ ꯀꯣ꯫
ꯑꯥ_ _
ꯊꯥ ꯑꯍꯨꯝ ꯃꯔꯤ ꯁꯨꯗꯧꯔꯦ꯫
ꯑꯥ꯫
ꯑꯗꯨ ꯀ꯭ꯋꯥꯇꯔ ꯂꯥꯛꯄ ꯃꯇꯝꯗꯥ_ _ ꯕꯖꯥꯔ ꯑꯗꯨꯋꯥꯗ ꯄꯨꯟꯖꯤꯅꯦ꯫
ꯌꯥꯏꯌꯦ ꯌꯥꯏꯌꯦ ꯕ꯭ꯔꯣ ꯀꯣꯏꯔꯛꯑꯣ ꯏꯝꯐꯥꯜꯗ ꯀꯣꯏꯔꯛꯄ ꯀꯥꯟꯗ ꯄꯨꯟꯁꯦ ꯑꯈꯣꯏ ꯃꯌꯥꯝ ꯄꯨꯂꯞ ꯄꯨꯜꯂꯥ ꯂꯣꯏꯔꯦ ꯀꯩꯗꯧꯔꯒꯦ ꯕ꯭ꯔꯣ꯫
ꯄꯣꯂꯣꯒ꯭ꯔꯥꯝ ꯃꯅꯤꯡꯗ ꯌꯥꯔꯗꯤ ꯉꯥꯏꯍꯥꯛ ꯄꯨꯜꯂꯣꯏꯔꯦ ꯀꯩꯗꯧꯒꯦ꯫
ꯄꯨꯟꯊꯣꯛꯁꯤ ꯉꯥꯏꯗꯅꯥ ꯕ꯭ꯔꯣ ꯑꯗꯨ ꯃꯌꯥꯝ ꯉꯥꯏꯍꯥꯛ ꯅꯨꯡꯈꯥꯏꯊꯣꯛꯄꯕꯨ ꯀꯩꯅꯣꯅꯦ
ꯅꯣꯡꯃ ꯐꯥꯗꯣꯛꯅꯤ ꯀꯥꯏꯅ ꯆꯦꯁꯀꯥ ꯇꯧꯈꯥꯏꯕꯗꯣ ꯃꯇꯝꯒꯤ ꯋꯥꯔꯤꯗꯣ
ꯃꯥꯅꯦ ꯃꯥꯅꯦ
ꯑꯗꯨꯒꯨꯝꯕ ꯃꯇꯝꯗꯁꯨ ꯐꯪꯕ ꯋꯥꯔꯦꯅꯦ ꯍꯟꯗꯛꯀꯥꯟꯁ‌ꯦ
ꯑꯥ ꯍꯧꯖꯤꯛꯀꯥꯟꯗꯤ ꯈꯔ ꯋꯥꯔꯅꯤ
ꯎꯝ ꯄꯩ ꯄꯩꯁꯥꯅꯁꯨ ꯇ‌ꯦꯁ ꯇꯧꯕꯅꯦ
ꯆꯨꯝꯃꯤ ꯆꯨꯝꯃꯤ
ꯎꯝ
ꯆꯍꯤꯅ ꯌꯥꯝꯁꯜꯂꯛꯄ ꯄꯩꯁꯥꯒꯤ ꯀꯩꯅꯣꯅ ꯗꯔꯀꯥꯔꯅ ꯍꯦꯟꯖꯜꯂꯛꯄ
ꯑꯗꯨꯅꯦ ꯂꯥꯛꯄꯗꯨꯗꯤ ꯁ ꯑꯣꯏꯕ ꯆꯠꯅꯤꯡꯉꯥꯏꯕꯨꯗꯤ ꯑꯁ ꯃꯐꯝ ꯈꯨꯗꯤꯡ ꯆꯠꯅꯤꯡꯉꯥꯏꯗꯨ ꯔꯝꯕꯤ ꯉꯥꯛꯇꯅꯤꯅꯦ
ꯃꯥꯅꯦ ꯃꯥꯅꯦ
ꯎꯝ
ꯀꯩꯅꯣꯅ ꯍꯦꯜꯂꯦꯕ ꯏꯟꯀꯝꯕꯨꯗꯤ ꯑꯦꯛꯁꯄꯦꯟꯁꯤꯞꯅ ꯍꯦꯜꯂꯦꯕ
ꯑꯗꯨꯅꯤ ꯑꯦꯛꯁꯄꯦꯟꯁꯦꯞ ꯗꯤꯒꯔꯗꯅꯤꯗꯣꯏꯅꯤ
ꯑꯥ ꯗꯤ ꯄꯤꯖꯤ ꯆꯠꯄꯥ ꯍꯥꯏꯗꯣ
ꯑꯥ ꯑꯇꯤ ꯐꯤꯖꯤꯠꯅꯤꯅꯦ ꯇꯧꯔꯤꯁꯦ ꯌꯥꯗ꯭ꯔꯦ ꯁꯨꯃꯥꯏꯅ ꯍꯤꯡꯉꯗꯤ ꯀꯗꯥꯏꯗꯒꯤꯅꯣꯗ
ꯌꯥꯔꯔꯣꯏ ꯌꯥꯔꯔꯣꯏ ꯒ꯭ꯔꯣꯠ ꯑꯝꯇ ꯂꯩꯔꯔꯣꯏ ꯍꫭꯏꯗꯕ꯭ꯔꯣ ꯍꯧꯖꯤꯛꯇꯤ ꯑꯩꯈꯣꯏ ꯄꯩꯁꯥ ꯄꯥꯏꯈꯠꯂꯛꯄꯁꯨ ꯌꯥꯏꯗ ꯀꯅꯥ ꯈꯪꯕꯅꯣ ꯅꯠꯇ꯭ꯔꯥ
ꯑꯥ
ꯍꯣꯏ ꯔꯤꯁ ꯂꯝꯕꯤꯗꯒ ꯆꯠꯁꯤꯜꯂꯛꯑꯕꯅꯦꯕ
ꯎꯝ
ꯔꯤꯁ ꯑꯣꯏꯅꯕ ꯍꯥꯏꯅ
ꯍꯤꯡꯗꯧꯕ ꯄꯨꯟꯁꯤꯁꯦ ꯆꯍꯤꯁꯤꯃꯨꯛ ꯂꯨꯁꯜꯂꯛꯄꯒꯨꯝ ꯇꯧꯋꯦꯗ ꯆꯍꯤ ꯑꯃꯥ ꯂꯥꯛ ꯂꯥꯜꯂꯛꯂꯒ ꯈꯔ ꯅꯨꯡꯉꯥꯏꯒꯦꯔꯥ ꯍꯥꯢꯅ ꯍꯦꯟ ꯍꯦꯦꯟ ꯂꯨꯖꯜꯂꯛꯄꯒꯨꯝ ꯇꯧꯔꯤꯅꯤ
ꯃꯥꯅꯦ ꯃꯥꯅꯦ ꯆꯍꯤ ꯌꯧꯔꯛ ꯆꯍꯤ ꯌꯧꯔꯛꯄꯗ ꯑꯩꯈꯣꯢꯅ ꯄꯤꯔꯤꯕ ꯋꯤꯁꯇꯨꯒ ꯍꯪ ꯆꯍꯤꯗꯨꯗ ꯇꯧꯔꯤꯕꯗꯨꯒꯗꯤ ꯌꯥꯝ ꯆꯥꯟꯅꯗ꯭ꯔꯦ
ꯑꯥ ꯅꯤꯌꯨ ꯏꯌ꯭ꯔꯗ ꯋꯤꯁ ꯇꯧꯔ ꯃꯗ ꯀꯨꯝꯁꯤꯗꯤ ꯄ꯭ꯔꯣꯁꯄꯔꯦꯁ ꯏꯌꯥ꯭ꯔ ꯑꯣꯏꯔꯣꯀꯣ ꯀꯥꯏꯅ ꯐꯖꯅ ꯈꯨꯔꯨꯝꯂꯝꯕꯗꯩ ꯍꯦꯛ ꯌꯧꯁꯜꯂꯛꯄꯗ ꯈꯜꯂꯨꯕꯒ ꯊꯣꯛꯂꯛꯄ ꯑꯃꯅꯤꯅꯦ
ꯃꯥꯅꯤ ꯃꯥꯅꯤ ꯄꯣꯁꯄ꯭ꯔꯦꯁ ꯅꯠꯇ꯭ꯔꯦ ꯕꯔꯣ ꯑꯗꯨꯗꯤ ꯌꯥꯗ꯭ꯔꯦ ꯄꯨꯟꯁꯤꯁꯦ ꯃꯌꯥꯡ ꯀꯪꯉꯦ ꯄꯩꯁꯥꯗꯒꯤ
ꯑ ꯃꯌꯥꯡꯒꯤ ꯇꯦꯛꯅꯤꯛꯇꯨ ꯍꯨꯔꯥꯟꯗ꯭ꯔꯗꯤ ꯌꯥꯔꯔꯣꯏꯕꯣ ꯍꯟꯗꯛ ꯇꯥꯟꯖꯤꯗꯤ
ꯆꯨꯝꯃꯦ ꯆꯨꯝꯃꯤ ꯃꯣꯏꯒꯤ ꯃꯇꯧ ꯈꯔ ꯇꯝꯗꯕꯁꯨ ꯌꯥ